ꯑꯧ꯫
ꯎꯝ ꯅꯨꯡꯉꯥꯏꯔꯤꯕ?
ꯊꯕꯛ ꯌꯥꯝ ꯆꯤꯟꯕ꯭ꯔꯣ?
ꯑꯩꯗꯤ ꯃꯤꯅꯥꯏ ꯅꯤꯅ
ꯅꯪꯅ ꯃꯤꯅꯥꯏ ꯑꯩꯅ ꯃꯤꯔꯦꯝ꯫
ꯅꯪꯗꯤ ꯋꯥꯗꯦꯅ ꯑꯗꯨ ꯋꯥꯏꯅꯥ
ꯅꯪꯗꯤ ꯋꯥꯔꯁꯨ ꯆꯥꯕ ꯐꯪꯅꯤꯅ ꯫
ꯅꯪꯗꯤ ꯆꯥꯕ ꯐꯪꯗ꯭ꯔꯣ?
ꯆꯥꯗ꯭ꯔꯦ ꯑꯗꯨꯝ ꯊꯛ ꯑꯒ ꯂꯩ ꯫
ꯇꯧꯔꯝꯅꯤ ꯅꯁꯛꯇꯨꯒꯥ
ꯏꯁꯤꯡ ꯏꯁꯤꯡ ꯈꯛ ꯊꯛꯑꯒ ꯍꯤꯡꯕ ꯫
ꯑꯣꯏꯕ꯭ꯔꯥ ꯑꯁ ꯅꯨꯡꯉꯥꯏꯇꯦꯅꯦ ꯏꯁꯤꯡ ꯂꯩꯌꯦ ꯑꯩꯈꯣꯏꯗꯁꯨ ꯂꯥꯛꯑꯣ꯫ ꯇꯥꯕ꯭ꯔ ꯑꯩꯈꯣꯏꯁꯨ ꯏꯁꯤꯡ ꯌꯥꯝ ꯂꯩꯑꯦ ꯫
ꯍꯣꯏ ꯂꯧꯕ ꯂꯥꯛꯀꯦ꯫ ꯏꯁꯤꯡ ꯂꯩꯅꯤꯡꯉꯥꯏ ꯐꯥꯎ ꯄꯩꯁꯥ ꯂꯩꯇ꯭ꯔꯦ ꯇꯠꯂꯦ ꯍꯟꯗꯛꯁꯦ ꯫ ꯁꯤꯁꯦ ꯅꯣꯡꯃꯥꯏꯖꯤꯡ ꯈꯧ ꯑꯁ!
ꯑꯁ ꯅꯣꯡꯃꯥꯏꯖꯤꯡ ꯍꯤꯌꯦ ꯅꯥꯁꯛꯇꯨꯗꯥ
ꯅꯤꯡꯊꯧꯀꯥ ꯅꯣꯡꯃꯥꯏꯖꯤꯡ ꯅꯠꯇꯔꯒꯅ ꯀꯩ ꯅꯨꯃꯤꯠꯅꯣ?
ꯑꯉꯥꯎꯕꯁꯨ ꯊꯃꯣꯏ ꯄꯥꯂꯤꯌꯥ
ꯊꯪꯖ ꯒ ꯅꯣꯡꯃꯥꯏꯖꯤꯡ ꯃꯥꯜꯂꯦ ꯉꯁꯤꯁꯦ ꯫
ꯊꯥꯡꯖ ꯑꯥ
ꯊꯪꯖ ꯅꯟꯅꯥꯗꯣ ꯑꯁ ꯈꯔ ꯀꯩꯅꯣ
ꯅꯠꯇꯦ ꯈꯨꯍꯥꯏꯗꯣ ꯊꯥꯡꯖ
ꯏꯟꯖꯥꯅꯤꯅ
ꯊꯥꯡꯖ ꯍꯥꯏꯌꯣ ꯊꯥꯡꯖꯥ
ꯊꯥꯡꯖꯥ ꯀꯔꯤꯒꯤ ꯊꯥꯡꯖꯥ
ꯊꯥꯡꯖꯥ ꯊꯥꯡꯖꯥ ꯖꯦꯅꯦꯔꯦꯜ ꯍꯥꯏꯔꯛꯇꯧ ꯃꯥꯜꯂꯦ꯫
ꯊꯥꯡꯖꯥ ꯅꯦꯅꯦ
ꯍꯣꯏ- ꯍꯣꯏ- ꯍꯣꯏ ꯑꯉꯥꯎꯕꯒ ꯐꯣꯟ ꯇꯧꯕꯁꯤꯁꯨ ꯅꯨꯡꯉꯥꯏꯌꯦ!
ꯎꯝ ꯅꯨꯡꯉꯥꯏꯕꯅꯦ꯫
ꯑꯉꯥꯎꯕ
ꯑꯉꯥꯎꯕꯤ
ꯍꯥꯎ
ꯂꯥꯛꯄꯅ ꯂꯥꯛꯄꯅ ꯌꯥꯗ꯭ꯔꯦꯗ ꯑꯩ ꯇꯦꯗ ꯀꯔꯤꯅꯣ
ꯁꯤꯡ ꯊꯛꯀꯅꯨꯅꯦ
ꯍꯧꯖꯤꯛꯇ ꯀꯩꯅꯣ ꯇꯧꯕꯗꯣ ꯑꯃꯨꯛ ꯀꯩꯅꯣ ꯇꯧꯒꯗꯧꯔꯦ ꯂꯩꯁꯨ ꯂꯩꯇ꯭ꯔꯦ ꯂꯣꯏꯈ꯭ꯔꯦ ꯂꯣꯏꯈ꯭ꯔꯦ ꯂꯩꯗ꯭ꯔꯗꯤ ꯌꯥꯗ꯭ꯔꯦ ꯃꯨꯛ
ꯎꯝ ꯑꯁ ꯃꯇꯝ ꯀꯩꯅꯣ ꯌꯥꯎꯔꯒꯗꯤ ꯑꯗꯨꯝ
ꯌꯦꯡꯉꯣ ꯉꯁꯤ ꯅꯨꯃꯤꯠ ꯑ ꯑꯍꯨꯝ ꯉꯥꯛꯇ ꯉꯥꯏꯔꯦ ꯂꯣꯏꯈ꯭ꯔꯦ ꯌꯦꯡꯉꯨꯅꯦ ꯇꯔꯨꯛꯇꯣ
ꯑꯩꯅꯗꯤ ꯅꯠꯇꯦꯍꯦ
ꯀꯩꯅꯣ ꯑꯃꯗꯤ ꯂꯩꯒꯗꯕꯅꯦ ꯉꯁꯥꯏ ꯏꯅꯥꯎꯅꯨꯄꯤꯁꯨ ꯑꯃ ꯄꯤꯕ ꯑꯩꯅ ꯍꯣꯏ ꯃꯥ ꯎꯝ
ꯎꯝ
ꯃꯥꯁꯨ ꯀꯣ ꯑꯩꯩ ꯂꯥꯛꯑꯗꯤ ꯃꯥꯁꯨ ꯂꯥꯛꯄꯅꯦ
ꯏꯁ ꯆꯞ ꯃꯅꯩꯅꯦ
ꯎꯝ ꯁꯤꯁꯦ ꯀꯩꯅꯣꯅꯦꯕ ꯎꯝ ꯑꯩ ꯂꯥꯛꯇꯕꯤ ꯂꯩꯕꯗꯣ ꯃꯤ ꯂꯥꯛꯑꯦ ꯇꯥꯔꯗꯤ ꯑꯩꯉꯣꯟꯗꯁꯨ ꯂꯥꯛꯄꯗꯣ ꯀꯃꯥꯏꯅ ꯇꯧꯒꯅꯤ ꯂꯧꯅꯒꯟꯕ ꯍꯥꯏꯇꯥꯔꯦ
ꯇꯥꯔꯗꯤ ꯍꯥꯏꯕ ꯀꯔꯤ
ꯅꯪ ꯈꯪꯉꯔꯣꯏ ꯁꯤ ꯑꯩ ꯑꯗꯥꯏꯇ꯭ꯔꯦ
ꯐꯔꯦꯅꯦ
ꯅꯨꯡꯁꯤꯠ ꯌꯥꯝ ꯁꯤꯠꯂꯦ
ꯌꯥꯝ ꯆꯠꯄ꯭ꯔꯥ
ꯃꯊꯛꯇ ꯀꯩꯅꯣ ꯃꯌꯥꯏꯗ ꯐꯝꯕꯀꯣ ꯅꯨꯡꯁꯤꯠ ꯂꯥꯛ ꯅꯨꯡꯁꯤꯠ ꯂꯥꯛ ꯑꯣ
ꯀꯔꯤ ꯀꯔꯤꯒꯤ
ꯑꯩꯒꯤ ꯈꯨ ꯈꯨꯨꯖꯤꯟ ꯇ
ꯅꯪꯒꯤ ꯅꯈꯣꯟꯁꯦ ꯌꯥꯝ ꯅꯨꯡꯁꯤꯅꯦꯌꯦ
ꯍꯧꯖꯤꯀꯤꯗ ꯏꯁꯤꯡ ꯊꯛꯑꯝꯃꯗꯤꯀꯣ
ꯎꯝ
ꯍ ꯇꯧꯒꯗꯕꯅꯤꯕ
ꯎꯝ ꯇꯧꯒꯗꯕꯅꯦ ꯑꯗꯨ ꯑꯗꯨ ꯍꯥꯟꯅ ꯈꯪꯕꯒꯤ ꯇꯧꯗꯕ ꯊꯛꯇꯕ ꯎ
ꯌꯥꯝ ꯁꯦꯡꯉꯀꯣ
ꯑ ꯊꯤ ꯐꯥꯎ ꯈꯪ ꯌꯥ
ꯑꯦ ꯍ ꯍꯩꯇꯦꯅꯦ ꯃꯤꯉꯣꯟꯗ ꯑꯗꯨꯝ ꯍꯥꯏꯕꯥ ꯍꯥꯏꯒꯅꯨꯅꯦ
ꯋꯥꯏꯗ
ꯋꯥꯕ꯭ꯔ
ꯑꯌꯨꯛ ꯍꯧꯇꯒꯀꯣ ꯍꯥꯏ ꯍꯗ ꯁꯤ ꯑꯩꯈꯣꯏꯒꯤ ꯃꯪꯒꯣꯟꯗ
ꯎꯝ
ꯃꯌꯥꯝ ꯂꯥꯛꯄꯒꯤ ꯍꯨꯏꯒꯤ ꯃꯈꯣꯡ ꯃꯌꯥꯝ ꯂ ꯂꯣꯏꯕꯅꯤꯅꯦ ꯑꯗꯨ ꯑꯩ ꯃꯥꯏ ꯀꯥꯞ ꯑꯃ ꯂꯣꯏꯔꯒꯀꯣ ꯇꯥꯛ ꯑꯦ ꯇꯥꯛꯄ ꯂꯣꯏꯔꯦꯒ ꯈ ꯌꯥꯝ ꯐꯦꯡꯅ ꯂꯩ ꯑꯗꯨꯁꯤꯡꯗꯗ ꯂꯣꯏꯟ ꯄꯨꯊꯣ ꯀ ꯐꯦꯡꯉꯦ
ꯇꯨꯨꯝ ꯀꯥꯏꯗ ꯍꯧꯒ ꯀ
ꯑꯩ ꯄꯨꯡ ꯅꯤꯄꯥꯜ
ꯊꯦꯡꯉꯅꯦ
ꯎ ꯑꯩꯗ ꯇꯨꯝꯕ ꯌꯥꯝ ꯅꯨꯡꯉꯥꯏꯕꯀꯣ ꯄꯨꯡ ꯑꯍꯨꯝꯗ ꯃꯤꯀꯞ ꯊꯣꯛꯈꯤꯕꯅꯤꯀꯣ
ꯎꯝ
ꯑꯩꯗꯣ ꯀꯩꯅꯣꯅꯦꯕ ꯊꯥꯎ ꯅꯤꯡꯕꯒꯨꯝꯗꯤ ꯇꯧꯕꯅꯦꯕ
ꯎꯝ
ꯑꯗꯨꯒ ꯅꯪꯅ ꯑꯁ ꯑꯩꯗꯣ ꯇꯨꯝꯊꯔꯝꯈ꯭ꯔꯦꯔ ꯑꯩ ꯁꯥꯎꯗ꯭ꯔꯕ ꯍꯥꯏꯗꯤ ꯇꯥꯎꯔꯦ ꯍꯥꯏꯔꯗꯤꯀꯣ ꯁꯥꯎꯒꯅꯤꯕꯀꯣ ꯇꯨꯝꯊꯔꯝꯃꯦ ꯍꯥꯏꯕꯒꯤ ꯑꯩꯗꯣ ꯑꯣ ꯁꯤꯗꯤ ꯑꯩ
ꯀꯥꯎ ꯁꯤꯗꯤ ꯌꯥꯗ꯭ꯔꯦ ꯑꯩꯗꯤ ꯁꯤꯗꯤ ꯌꯥꯗ꯭ꯔꯦ ꯑꯩ ꯌꯥꯝ ꯁꯥꯎꯕ ꯑꯗꯨꯗꯤ ꯀꯥꯎꯕꯁꯤꯗꯤꯀꯣ ꯀꯔꯤꯒꯤꯕ ꯃꯤ ꯑꯃꯕꯨ ꯀꯥꯎꯋꯦ ꯍꯥꯏꯕꯁꯦ ꯑꯗꯨ ꯑꯗꯨ ꯋꯥ ꯅꯠꯇꯦ
ꯅꯪꯗꯤ ꯀꯥꯎꯗ꯭ꯔꯣ
ꯑꯗꯦ
ꯑꯦ ꯀꯥꯎꯕ ꯅꯉꯣꯟꯗ ꯂꯩꯇꯦ
ꯅꯠꯇꯦ ꯇꯨꯝꯃꯝꯗꯥꯏꯗ ꯍꯥꯏꯔꯛꯑꯣ ꯍꯥꯏꯕꯁꯤꯕꯨ ꯇꯨꯝꯃꯝꯗꯥꯏꯗꯕꯨ ꯅꯤꯡꯁꯤꯡꯗ꯭ꯔꯗꯤ ꯀꯗꯤ ꯀꯥꯟꯅꯕ꯭ꯔꯥ ꯍꯥꯏꯕꯅꯤꯗ
ꯑꯦꯁ ꯑꯦ ꯑꯦꯁ ꯑꯦ ꯍꯥꯎꯧꯕ ꯑꯗꯨꯃꯥꯏ ꯊꯦꯡꯅ ꯍꯍꯄ꯭ꯔꯅꯦ ꯅꯪꯕꯨ ꯑꯣ ꯎꯝ
ꯀꯔꯤ
ꯅꯪ ꯍꯥꯎꯗꯣ ꯃꯥꯏ ꯊꯌꯦꯒ ꯅꯁꯥꯗꯣ ꯐꯔꯔꯣꯏꯅꯦ
ꯑꯁꯤ ꯈꯛꯇ ꯍꯥꯏꯕꯅꯤꯅ
ꯑꯗꯨ ꯑꯣꯏꯣꯏꯁꯨ
ꯃꯁꯤ ꯀ꯭ꯂꯥꯁ ꯆꯠꯂꯣꯏ ꯈꯪꯕꯒꯤꯅꯦ
ꯑꯗꯨꯗ ꯐꯁꯝ
ꯅꯛꯆꯤꯟ ꯀꯟꯒꯅꯨ ꯅꯛꯆꯤꯟꯗ ꯊꯥꯔꯛꯀꯅꯤ
ꯑꯗꯨꯗꯒꯤ ꯑꯩꯗꯤ ꯅꯤꯄꯜ ꯅꯤꯄꯜ ꯃꯈꯥꯏꯗ ꯍꯧꯒꯠꯂꯦꯅ
ꯎꯝꯁꯤ ꯍ
ꯃꯅꯤ ꯑꯣꯕꯂ ꯃꯥꯏ ꯇꯔꯦ ꯁꯛ ꯁꯥꯕ
ꯃꯤꯔꯤ ꯌꯥꯝꯅꯤꯅ
ꯌꯦꯔ ꯌꯦꯃꯤ ꯅꯦꯅ ꯉꯅ ꯍꯧꯒꯒ ꯉꯅ ꯍꯧꯒꯒ ꯀꯔꯤ ꯇꯧꯗꯅ ꯃꯤꯅ
ꯀꯣ ꯑꯃ ꯂꯩꯗꯥ ꯅꯣꯛꯅꯤꯡꯕꯒꯤ ꯑꯃ ꯂꯩ ꯍꯦꯒ ꯑꯦ ꯆꯂꯣ ꯂ ꯍꯔꯦ ꯀꯥꯎꯅꯤ ꯑ ꯃꯤꯅꯥꯏꯅꯤ ꯌꯥꯔ
ꯑꯃꯁꯨ ꯀꯩꯅꯣꯗ ꯅꯨꯄꯤꯅ ꯉꯝꯕ ꯀꯩꯅꯣꯗꯣ꯫ ꯑꯌꯨꯛ ꯉꯟ ꯌꯥꯝ ꯉꯟꯅ ꯍꯧꯒꯠꯂ ꯀꯔꯤ ꯇꯧꯗꯣꯏꯅꯣ ꯀꯔꯤꯁꯨ ꯇꯧꯅꯤꯡꯉꯥꯏ ꯂꯩꯇꯦ꯫
ꯁꯤꯅꯦꯃꯥ ꯑꯃ ꯂꯩꯗꯥꯏꯅꯦ꯫
ꯂꯩ ꯅꯪꯒꯤ ꯅꯪꯒꯤꯒꯨꯝꯕ ꯅꯪꯒꯤꯗꯃꯛꯇ ꯁꯦꯝꯕꯤꯕ꯫
ꯇꯥꯅꯤꯡꯗꯦꯍꯦ꯫
ꯀꯔꯤꯅꯣ ꯈꯪꯗꯦ꯫
ꯇꯥꯅꯤꯡꯗꯦꯍꯦ ꯍꯥꯏ ꯇꯥꯗꯤ ꯇꯥꯢ꯫
ꯅꯪ ꯐꯨꯔꯅꯤ꯫ ꯑꯁ ꯉꯁꯤꯁꯦ ꯅꯤꯡꯊꯧꯀꯥꯕ ꯑꯁ ꯅꯤꯡꯊꯧꯀꯥꯕꯁꯦ ꯀꯔꯤꯔꯣ ꯊꯕꯛ ꯑꯝꯇ ꯂꯩꯇ꯭ꯔꯁꯨ ꯌꯥꯝ ꯇꯜꯂꯤꯅꯦ
ꯅꯪꯒꯤ ꯇꯥꯟꯗꯕ ꯅꯨꯃꯤꯠ ꯂꯩꯕ꯭ꯔꯣ꯫
ꯏꯔꯥꯏꯒꯨꯝꯕ ꯑꯣꯏꯔꯗꯤ ꯈꯔ ꯐꯒꯗꯕ ꯅꯤꯡꯊꯧꯀꯥꯕꯁꯦ ꯑꯁ ꯌꯥꯝ ꯇꯥꯜꯂꯦ ꯑꯩꯖꯦ꯫
ꯑꯗꯨꯒ ꯇꯜꯂꯤ
ꯀꯔꯤ ꯏꯟꯖꯥꯡ ꯆꯥꯒꯦ ꯅꯪ꯫
ꯍꯥꯎꯗꯦꯗ ꯀꯔꯤ ꯏꯟꯁꯥꯡꯅꯣ ꯑꯂꯨꯅꯦ ꯑꯁ ꯍꯥꯢꯕ ꯍꯩꯇꯦꯗ꯫ ꯁꯤꯟ ꯁꯤꯟ ꯁꯤꯟꯕ ꯃꯅꯥꯗꯣ ꯑ ꯅꯠꯇꯦ ꯁꯧꯒꯔꯤ ꯍꯥꯏꯕ꯫
ꯑꯁ꯫ ꯅꯪꯁꯦ ꯌꯥꯝ ꯂꯨꯔꯦꯅꯦ꯫ ꯐꯤꯕꯝꯁꯦ ꯂꯥꯏꯌꯦꯡꯗ꯭ꯔꯗꯤ ꯌꯥꯔꯔꯣꯏ꯫
ꯁꯧꯒꯔꯤ ꯆꯥꯏ ꯍꯥꯎꯇꯦꯗ ꯈꯣꯏ ꯏꯆꯦꯅ ꯊꯣꯡꯕ ꯏꯟꯁꯥꯡꯕꯣ꯫ ꯌꯥꯝ ꯍꯥꯎꯇꯕꯅꯦ ꯃꯥꯒꯤ ꯈꯨꯠꯇꯣ꯫
ꯂꯩꯇ꯭ꯔꯣ ꯃꯥ ꯇꯥꯒꯅꯤ꯫
ꯑꯁꯦꯡꯕꯅꯦ ꯑꯗꯣ ꯍꯥꯎꯇꯕꯅꯦ꯫
ꯑꯩꯅ ꯊꯣꯡꯕ ꯆꯥꯅꯤꯡꯉꯝꯒꯅꯤ꯫
ꯑꯗꯣ ꯑꯗꯨꯗ ꯈꯔ ꯀꯩꯅꯣ ꯍꯥꯏꯗꯤ ꯃꯉꯣꯟꯗ ꯌꯦꯠꯄ ꯂꯩꯇ꯭ꯔꯗꯤ ꯐꯗꯧꯕ ꯑꯉꯥꯡꯅ ꯀꯞꯅ ꯑꯩꯈꯣꯏ ꯍꯧꯒꯠꯇꯔꯤ ꯀꯔꯤ ꯇꯥꯅꯤꯡꯗꯕꯅꯀꯣ꯫
ꯃꯔꯛ ꯃꯔꯛꯁꯦ ꯂꯡꯊꯣꯛꯟꯅꯤꯡꯕꯅꯦ ꯐꯃꯨꯡ
ꯅꯆꯦꯒꯤ ꯃꯆꯥꯗꯨꯔꯣ꯫ ꯂꯡ ꯊꯣꯛꯄ ꯌꯥ
ꯎꯕꯅꯦ
ꯁꯥꯏꯌꯥꯝ ꯁꯥꯏꯀꯣ ꯉꯁꯤꯁꯦ
ꯇꯥꯕ꯭ꯔꯥ
ꯎꯝ
ꯇꯖꯨꯅꯦ ꯍ ꯀꯩꯅꯣ ꯇꯧꯋꯦ ꯍꯥꯏꯗꯤ ꯅꯣꯡ ꯇꯕꯒꯤ ꯉꯔꯥꯡꯗꯣ ꯅꯣꯡ ꯇꯔꯝꯒꯅꯤꯅꯦ ꯅꯣꯏꯒꯤꯁꯨ ꯅꯨꯡꯗꯥꯡꯗꯣ
ꯉꯔꯥꯡ ꯅꯨꯡꯗꯥꯡꯔ ꯉꯔꯥꯡ ꯅꯨꯡꯗꯥꯡ ꯅꯣꯡꯇ ꯑꯣ ꯑꯣ ꯇꯥꯏ ꯇꯥꯏ ꯍꯣꯏ ꯑꯩ ꯄꯨꯡ ꯀꯌꯥꯗꯅꯣ ꯇꯨꯝꯃꯝꯗꯥꯏꯗ ꯅꯣꯡ ꯇꯥꯕꯒꯤꯀꯣ
ꯇꯔꯥ ꯃꯈꯥꯏ ꯈꯔꯥꯍꯦꯜꯂꯒ ꯇꯥꯏ ꯇꯔꯥꯃꯥꯊꯣꯏ ꯈꯔꯥ